ꯍꯜꯂꯣ
ꯍꯦꯜꯂꯣ
ꯎꯝ ꯇꯥꯕ꯭ꯔꯣ ꯇꯨꯝꯗ꯭ꯔꯤꯌꯦ
ꯊꯦꯡꯉꯦꯅꯦ
ꯎꯝ ꯊꯦꯡꯉꯦ ꯑꯗꯨꯝ ꯒꯦꯝꯒꯨꯝꯕ ꯁꯥꯟꯅꯕ ꯑꯗꯨꯝ ꯇꯧꯔ ꯂꯩꯕ
ꯑꯥ ꯆꯥꯛꯄꯨꯗꯤ ꯆꯥꯔꯕꯣ
ꯍꯣꯏ ꯆꯥꯔꯦ
ꯀꯩ ꯍꯦꯟꯖꯥꯡ ꯆꯥꯔꯦ
ꯖꯥꯡꯗꯨ ꯂꯥꯜ ꯆꯥꯏꯌꯦ ꯉꯁꯤꯗꯤ
ꯑ ꯗꯥꯜꯁꯨ ꯍꯥꯎꯕꯅꯦꯅ
ꯗꯥꯜꯁꯦ ꯍꯧꯗꯤ ꯍꯧꯋꯦ ꯑꯗꯨꯗ ꯅꯣꯡꯣꯏꯃꯟꯕꯒꯤ ꯗꯥꯜꯁꯤ ꯆꯥꯅꯤꯡꯗꯕ
ꯆꯃꯟꯕꯒꯤ
ꯀꯩꯅꯣ ꯇꯧꯃꯟꯕꯒꯤ ꯅꯣꯡꯉꯥꯏꯃꯟꯕꯒꯤ
ꯑꯆꯥ
ꯎꯝ ꯅꯪꯗꯤ ꯀꯔꯤ ꯑꯦꯆꯥꯡ ꯆꯥꯕ꯭ꯔꯣ
ꯑꯩꯁꯦ ꯑꯁ ꯍꯧꯖꯤꯛꯅ ꯊꯣꯡꯉꯦꯗ ꯆꯥꯗ꯭ꯔꯤ ꯑꯩꯈꯣꯏꯁꯨ ꯑꯥꯂꯨꯒ ꯀꯩꯅꯣ ꯌꯦꯔꯨꯝꯒ ꯊꯣꯡꯉꯁꯤꯔꯅ ꯀꯩꯅꯣ ꯀꯟꯅ ꯇꯧꯔꯤ ꯑꯗꯨ ꯂꯣꯏꯔꯒ ꯆꯥꯗꯅꯦ ꯍꯧꯖꯤꯛꯥꯎ ꯆꯥꯗꯔꯤꯗ
ꯑꯣ ꯅꯪ ꯅꯪ ꯅꯇꯣꯝꯗꯏꯔꯣ
ꯑꯩꯅ ꯊꯣꯡꯗꯣꯏꯅꯤ ꯍꯣꯏ ꯃꯤ ꯂꯩꯇꯕꯅꯤꯅ
ꯅꯊꯟꯗ ꯂꯩꯕ꯭ꯔꯣ
ꯈꯣꯏꯗꯥꯗꯤ ꯂꯩꯕꯅꯦ ꯑꯗꯨ ꯃꯥ ꯊꯕꯛ ꯆꯠꯀꯕꯤꯅꯤꯅ
ꯑꯥ ꯑꯥ
ꯅꯣꯏꯗꯤ ꯌꯨꯝꯗ ꯑꯗꯨꯝ ꯂꯩꯕ꯭ꯔꯣ
ꯑꯣ ꯌꯨꯝꯗ ꯂꯩꯌꯦ
ꯃꯄꯥꯟꯗ ꯆꯠꯄ꯭ꯔꯣ
ꯃꯄꯥꯟ ꯆꯠꯇꯦ ꯑꯩꯈꯣꯏ ꯃꯄꯥꯟ ꯆꯠꯂꯒ ꯅꯍꯥꯟꯗꯤ ꯆꯠꯂꯝꯃꯦꯕꯀꯣ
ꯍꯥꯥ
ꯃꯄꯥꯥꯟꯗ ꯅꯥꯟꯗ ꯃꯄꯗ ꯑ ꯑꯗ ꯌꯥꯝ ꯀꯨꯏꯅ ꯂꯩ ꯅꯦ ꯑꯗꯨ ꯊꯕꯛꯀꯨꯝꯕ ꯇꯧꯔꯒ ꯍꯧꯖꯤꯛꯀꯥꯟꯗꯤ ꯃꯄꯥꯟ ꯆꯠꯇ꯭ꯔꯦ ꯑꯗꯨꯝ ꯍꯜꯂꯛꯑꯒ ꯍꯜꯂꯛꯔꯒ ꯑꯁꯤꯗ ꯑꯣꯏꯅ ꯇꯧꯔꯦ ꯃꯁꯥꯒꯤ
ꯎꯝ ꯍꯣꯏ ꯃꯄꯥꯟꯗꯁꯨ ꯑꯗꯨꯝ ꯑ ꯃꯔꯛ ꯃꯔꯛꯇꯤ ꯑꯗꯨꯝ ꯊꯣꯛꯑꯒ ꯀꯩꯅꯣ ꯇꯧꯕꯗꯤ ꯑꯗꯨꯝ ꯐꯕꯅꯤꯗ
ꯎꯝ
ꯌꯥꯝ ꯀꯨꯏꯅ ꯂꯩꯕꯁꯨ ꯑꯗꯨꯝ ꯕꯣꯔꯤꯡ ꯇꯧꯕꯅꯦ ꯑꯩꯁꯨ ꯑꯃꯨꯛ ꯑꯃꯨꯛ ꯂꯥꯛꯅꯤꯡꯉꯕꯅꯤ ꯎꯄꯥꯏ ꯂꯩꯇꯕꯒꯤ
ꯑꯣ ꯃꯄꯥꯟꯗ ꯂꯩꯕ꯭ꯔꯣ
ꯑꯥ ꯃꯄꯥꯟꯗ ꯂꯩꯕꯅꯦ ꯍꯧꯖꯤꯛꯁꯨ
ꯑꯣ ꯑꯗꯨꯒꯤꯅꯤ ꯅꯪ ꯆꯥꯛ ꯊꯣꯡꯉ ꯂꯩꯗꯣ
ꯎꯝ
ꯎꯝ
ꯉꯁꯤꯗꯤ ꯀꯥꯏ ꯀꯥꯏ ꯆꯠꯂꯦ ꯌꯨꯝꯅ ꯑꯗꯨꯝ ꯂꯩꯕ꯭ꯔꯣ ꯊꯕꯛ
ꯗꯨꯀꯥꯟ ꯗꯨꯀꯥꯟ ꯇꯧꯋꯦ ꯑꯩꯁꯦ ꯑꯩꯁꯦ ꯄꯥꯔꯂꯔ ꯍꯪꯕꯀꯣ
ꯑꯥ
ꯑꯗꯣ ꯄꯥꯂꯔ ꯑꯆꯧꯕꯗꯤ ꯄꯥꯂꯔ ꯑꯆꯧꯕꯗꯤ ꯅꯠꯇꯦꯗ ꯑꯩꯁꯨ ꯃꯄꯥꯟꯗ ꯊꯕꯛ ꯀꯨꯏꯅ ꯇꯧꯔꯝꯕꯅꯦꯕꯀꯣ
ꯑꯆꯥ
ꯀꯂꯔꯗꯒꯨꯝꯕꯗꯀꯣ ꯑꯗꯨꯗꯤ ꯑꯩꯅ ꯎꯝ
ꯎ ꯃꯄꯥꯟꯗ ꯑꯗꯨꯝ ꯆꯠꯂꯒ ꯀꯩꯅꯣ ꯃꯥꯏ ꯃꯥꯥꯏꯒꯤ ꯀꯦꯔꯤꯌꯔꯗꯣ ꯑꯗꯨꯝ ꯀꯩꯅꯣ ꯇꯧꯔꯒ ꯈꯪꯉꯗꯤ ꯑꯗꯨꯝ ꯌꯨꯝꯗ ꯑꯃꯨꯛ ꯆꯠꯂꯁꯨ ꯀꯩꯅꯣ ꯕꯦꯅꯤꯐꯤꯠꯇꯣ ꯑꯣꯏꯔꯤꯗꯅ ꯑꯗꯨꯅꯦꯕ ꯍꯥꯏꯗꯤ ꯃꯄꯥꯟꯗ ꯑꯗꯨꯝ ꯄꯩꯁꯥ ꯄꯩꯁꯥ ꯀꯩꯅꯣ ꯇꯥꯟꯕ ꯑꯗꯨꯝ ꯀꯩ ꯀꯩꯅꯣ ꯆꯠꯂꯁꯨ ꯌꯨꯝꯗ ꯑꯃꯨꯛ ꯍꯟꯅꯤꯡꯉꯦ ꯑꯌꯥꯝ ꯌꯨꯝꯗ ꯑꯃꯨꯛ ꯍꯜꯂꯗꯤ ꯀꯩꯅꯣ ꯃꯥ ꯀꯩꯅꯣ ꯑꯗꯣ ꯃꯥꯒꯤ ꯊꯕꯛꯇꯣ ꯈꯪꯉꯗꯤ ꯌꯨꯝꯗꯁꯨ ꯍꯥꯏꯗꯤ ꯈꯨꯜꯗ ꯑꯃꯨꯛ ꯂꯥꯛꯑꯗꯤ ꯑꯃꯨꯛ ꯑꯗꯨ ꯑꯃꯨꯛ ꯇꯧꯕ ꯌꯥꯏꯗꯅ
ꯍꯣꯏ
ꯑꯗꯨꯗꯨꯅ ꯕꯦꯅꯤꯐꯤꯠꯁ ꯍꯥꯏꯗꯣ ꯑꯗꯨꯗꯨꯅꯦꯕ ꯑꯗꯨꯝ ꯐꯩꯅꯦ ꯑꯗꯣ ꯅꯣꯏꯅ ꯑꯗꯨꯝ ꯇꯧꯔꯗꯤ
ꯑꯣꯏ ꯑ ꯌꯥꯝꯅꯗꯤ ꯑꯩꯗꯤ ꯏꯊꯟꯗ ꯀꯩꯅꯣ ꯇꯧꯕꯅꯤꯅ ꯌꯥꯝꯅꯗꯤ ꯂꯥꯛꯇꯦ ꯑꯗꯨꯕꯨ ꯅꯣꯡꯃ ꯅꯣꯡꯃꯒꯤ ꯃꯁꯥꯒꯤ ꯀꯥꯟꯅꯕꯗꯣ ꯃꯗꯨ ꯁꯤꯖꯤꯟ ꯅꯅꯤꯡꯉꯥꯏ ꯑꯗꯨꯒꯨꯝꯕꯗꯤ ꯂꯥꯛꯄꯗꯤ ꯂꯥꯛꯑꯦꯕꯀꯣ
ꯑ ꯑꯗꯨꯝ ꯀꯩꯅꯣ ꯊꯕꯛ ꯁꯨꯗꯕꯤꯗ ꯀꯩꯁꯨ ꯇꯧꯗꯕꯤꯗ ꯑꯗꯨꯝ ꯀꯩꯅꯣ ꯐ꯭ꯔꯤꯗ ꯂꯩꯕꯁꯨꯛꯄꯨꯗꯤꯗꯨ
ꯍꯣꯏ ꯍꯣꯏ ꯃꯥꯅꯦ ꯎꯝ ꯃꯥꯅꯦ ꯑꯗꯨꯒꯤꯗꯃꯛꯇꯅꯦ
ꯎꯝ ꯑꯗꯨꯗꯨꯅꯦ ꯍꯥꯏꯖꯦ ꯈꯣꯏꯗꯤ ꯊꯕꯛ ꯁꯨ ꯄꯨꯔꯒ ꯄꯩꯁꯥ ꯇꯥꯜꯂꯒ ꯇꯧꯔꯦꯗꯗꯤ ꯀꯩꯅꯣ ꯍꯤꯡꯕ ꯌꯥꯗꯕꯅꯤꯅ ꯎꯄꯥꯏ ꯂꯩꯇꯦ
ꯎꯝ ꯃꯥꯅꯦ ꯑꯁ ꯃꯄꯥꯟꯗ ꯊꯕꯛ ꯇꯧꯕꯁꯦ ꯊꯕꯛ ꯇꯧꯕ ꯑꯗꯨꯝ ꯂꯩꯕꯗꯤ ꯌꯥꯝ ꯅꯨꯡꯉꯥꯏꯕ ꯑꯗꯣ ꯃꯔꯛ ꯃꯔꯛ ꯇꯣ ꯊꯕꯛ ꯇꯧꯔꯛꯄꯗꯣ ꯃꯤꯒꯤ ꯊꯕꯛ ꯇꯧꯕꯁꯦ ꯀꯝꯄꯅꯤꯗ ꯊꯕꯛ ꯇꯧꯕꯁꯦ ꯑꯗꯨꯝ ꯄꯦꯜꯂꯛꯄꯀꯣ ꯃꯇꯝ ꯃꯇꯝ ꯆꯥꯅ ꯇꯧꯗ꯭ꯔꯗꯤ ꯌꯥꯗꯕ ꯑꯥ ꯆꯤꯜꯂꯁꯨ ꯇꯧꯗ꯭ꯔꯗꯤ ꯌꯥꯗꯕ ꯑꯗꯨꯒꯨꯝꯕ ꯃꯌꯥꯝ ꯂꯩꯕ ꯃꯁꯥꯒꯤꯗꯤ ꯀꯥꯟꯅꯕꯁꯤꯅ ꯆꯥꯛ ꯆꯥꯅꯤꯡ ꯀꯥꯟꯗ ꯆꯥꯔꯦ ꯊꯣꯛꯅꯤꯡ ꯀꯥꯟꯗ ꯊꯣꯛꯑꯦ ꯀꯁꯇꯃꯔꯕꯨ ꯑꯣꯏꯔꯣ ꯈꯔ ꯉꯥꯏꯔꯝꯃꯣ ꯍꯥꯏꯕꯁꯨ ꯁꯨ ꯌꯥꯏꯌꯦ ꯑꯗꯨꯃꯥꯏꯅꯀꯣ ꯃꯁꯥꯒꯤ ꯖꯒꯥꯗꯨꯗꯤꯀꯣ ꯍꯥꯏꯕꯗꯤ ꯈꯪꯅꯕ ꯁꯨ ꯌꯥꯝꯕꯅꯤꯅ ꯀꯣ ꯉꯥꯏꯔꯝꯃꯣꯍꯦ ꯍꯥꯏꯔꯁꯨ ꯉꯥꯏꯔꯝꯒꯅꯤꯕ ꯑꯗꯨꯃꯥꯏꯅ ꯇꯧꯕꯅ ꯑꯗꯨꯝ ꯅꯨꯡꯉꯥꯏꯕ ꯍꯥꯏꯕ ꯇꯥꯔꯦ
ꯑ
ꯎꯝ ꯁꯤꯝꯄꯜ ꯑꯣꯏꯔꯝꯕ ꯑꯁꯤ ꯑꯁꯤ ꯑꯣꯏꯗꯗꯤ ꯑꯗꯨꯝ ꯉꯥꯏꯈꯣꯍꯦ ꯆꯥꯛ ꯆꯥꯔꯝꯒꯦ ꯉꯥꯏꯈꯣ ꯍꯥꯏꯔꯦ ꯑꯗꯨꯝ ꯉꯥꯏꯕ
ꯎꯝ ꯍꯝ
ꯃꯄꯥꯟꯗꯗꯤ ꯄꯥꯛ ꯇꯧꯕ ꯌꯥꯗꯦꯕꯀꯣ ꯀꯁꯇꯃꯔ ꯉꯥꯏꯔꯦ ꯊꯨꯔꯣ ꯊꯨꯔꯣ ꯑꯗꯨꯒꯨꯝꯕ ꯌꯥꯝ
ꯍꯥꯏꯗꯤ ꯑ
ꯃꯇꯝ
ꯃꯤ ꯃꯄꯥꯟꯗ ꯍꯣꯏ ꯃꯄꯥꯟꯗ ꯀꯩꯅꯣ ꯃꯄꯥꯟꯗ ꯇꯧꯔꯗꯤ ꯍꯥꯏꯗꯤ ꯃꯤ ꯃꯈꯥꯗ ꯂꯩꯕꯅꯤꯅꯀꯣ
ꯎꯝ
ꯍꯥꯏꯗꯤ ꯋꯥꯕꯗꯤ ꯈꯔꯗꯤ ꯑꯗꯨꯝ ꯋꯥꯕꯅꯦꯕ ꯈꯪꯉꯁꯨ ꯑꯩꯈꯣꯏ ꯀꯩꯅꯣ ꯑꯩꯈꯣꯏ ꯈꯪꯉꯁꯨ ꯑꯗꯨꯝ ꯋꯥꯕꯅꯦ ꯄꯥꯅ ꯂꯩꯔꯗꯤ
ꯃꯥ ꯃꯥꯅꯦ
ꯑꯗꯨꯅꯤꯕ ꯍꯥꯏꯗꯤ ꯌꯨꯝꯗ ꯑꯃ ꯆꯠꯂꯒ ꯑꯩꯈꯣꯏ ꯈꯪꯕꯗꯣ ꯑꯗꯣ ꯑꯩꯈꯣꯏꯒꯤ ꯑꯣꯟꯗ ꯑꯗꯨꯝ ꯄꯨꯊꯣꯛꯑꯒ ꯀꯩꯅꯣ ꯑꯩꯈꯣꯏꯒꯤ ꯀꯩꯅꯣ ꯇꯧꯕꯗꯣ ꯑꯗꯣ ꯑꯩꯈꯣꯏꯒꯤꯁꯨ ꯈꯔ ꯑꯗꯨꯝ ꯅꯨꯡꯉꯥꯏꯕꯅꯦꯕ ꯍꯣꯏ ꯑꯗꯣ ꯏꯟꯀꯝꯁꯨ ꯈꯔ ꯂꯥꯛꯄꯅꯦ
ꯑꯣ ꯈꯔ ꯅꯨꯡꯉꯥꯏꯔꯦ ꯈꯔ ꯏꯪꯒꯝ ꯂꯥꯛꯑꯦ ꯑꯗꯨ ꯑꯣꯏꯔꯗꯤ ꯑꯗꯨꯝ ꯌꯥꯔꯦꯗ ꯌꯥꯝ ꯄꯩꯁꯥ ꯄꯥꯏꯔꯒ ꯌꯥꯝ ꯀꯩꯅꯣ ꯇꯧꯅꯤꯡꯉꯥꯏꯁꯨ ꯑꯗꯨꯝ ꯌꯥꯝ ꯗꯔꯀꯥꯔ ꯑꯣꯏꯗꯦꯕ ꯎꯝ꯫
ꯎꯝ
ꯑꯦ ꯈꯜꯂꯦ ꯑꯗꯨꯃꯥꯏꯅ ꯋꯥꯗꯕꯗꯨꯀꯣ ꯑꯗꯨꯅ ꯐꯔꯦ꯫ ꯃꯤ ꯑꯇꯣꯞꯄꯒꯨꯝꯅ ꯌꯥꯝ ꯔꯤꯆ ꯑꯣꯏꯔꯒ ꯀꯩꯅꯣ ꯇꯧꯅꯤꯡꯉꯥꯏꯁꯨ ꯌꯥꯝ ꯄꯥꯝꯕ ꯑꯣꯏꯗꯦ꯫
ꯎꯝ ꯑꯗꯣ ꯑꯈꯣꯏꯒꯤ ꯄꯨꯟꯁꯤꯁꯦ ꯊꯕꯛ ꯁꯨꯔꯒ ꯑꯗꯨꯝ ꯋꯥꯗꯅ ꯑꯗꯨꯝ ꯋꯥꯗꯕꯤꯗ ꯇꯧꯔꯗꯤ ꯍꯤꯡꯕ ꯌꯥꯗꯕꯅꯤꯅ ꯑꯗꯨꯝ ꯋꯥꯅ ꯋꯥꯔꯁꯨ ꯊꯕꯛ ꯇꯧꯔꯒ ꯑꯗꯨꯝ ꯄꯩꯁꯥ ꯇꯥꯜꯂꯒ ꯇꯧꯒꯗꯕꯅꯤꯅꯦ
ꯑꯍꯣꯏ ꯃꯥꯅꯦ ꯋꯥꯔꯒ ꯇꯥꯜꯂ ꯆꯥꯅꯤꯡꯉꯥꯏ ꯊꯝꯕꯤꯔꯕꯅꯤꯅꯀꯣ
ꯑ ꯑꯗꯨꯟꯅꯦꯕ꯫
ꯎꯄꯥꯏ ꯂꯩꯇꯦ ꯑꯗꯨꯝ ꯋꯥꯅ ꯋꯥꯔꯁꯨ ꯑꯗꯨꯝ ꯄꯩꯁꯥ ꯇꯥꯜꯒ ꯑꯗꯨꯝ ꯍꯤꯡꯅꯕꯣ ꯍꯣꯠꯅꯒꯗꯕꯅꯦ ꯎꯄꯥꯏ ꯂꯩꯇꯦ
ꯑꯥ ꯑꯗꯨꯅꯦ ꯍꯣꯠꯅꯒꯦ ꯇꯧꯕꯅꯦ ꯍꯣꯠꯅꯔꯗꯤꯀꯣ ꯂꯥꯏꯟꯁꯦ ꯑꯩꯈꯣꯏꯅ ꯍꯣꯠꯅ ꯍꯣꯠꯅꯕꯒꯤ ꯃꯇꯨꯡ ꯏꯟꯅ ꯀꯣ ꯂꯥꯏꯟꯁꯦ ꯑꯗꯨꯝ ꯂꯥꯛꯄꯅꯤ ꯑꯩꯈꯣꯏꯅꯁꯨ ꯑꯁ ꯉꯁꯤꯁꯦ ꯑꯩ ꯀꯁꯇꯃꯔ ꯌꯥꯝ ꯄꯥꯏꯅꯤꯡꯉꯦ ꯍꯥꯏꯅ ꯑꯗꯨꯃꯥꯏꯅ ꯀꯔꯝ ꯍꯥꯏꯅ ꯍꯥꯏꯁꯤꯔ ꯑꯌꯨꯛ ꯑꯗꯨꯒꯤ ꯉꯟꯅ ꯊꯣꯛꯄ ꯑꯗꯨꯒ ꯀꯟꯇꯦꯛꯀꯨꯝꯕ ꯀꯣꯜ ꯇꯧꯕ ꯑꯗꯨꯃꯥꯏꯅ ꯍꯣꯠꯅꯔꯗꯤ ꯀꯣ ꯃꯤ ꯑꯃ ꯅꯠꯇ꯭ꯔꯒ ꯃꯤ ꯑꯃꯗꯤ ꯂꯥꯛꯄ ꯑꯁꯨꯃꯥꯏꯅ ꯂꯥꯏꯐ ꯁꯦ ꯁꯨꯃꯥꯏꯅ ꯇꯧꯕꯅꯦ ꯅꯣꯏ ꯍꯧꯖꯤꯛ ꯋꯥꯔꯦ ꯍꯥꯏꯅ ꯇꯣꯛꯈ꯭ꯔꯗꯤ ꯀꯔꯤꯁꯨ ꯐꯪꯔꯣꯏꯕꯀꯣ ꯋꯥꯔꯦ ꯑꯦ ꯍꯥꯏꯔꯒ ꯑꯗꯨꯝ ꯅꯪꯅ ꯍꯣꯠꯅꯔ ꯅꯪꯒꯤ ꯋꯥꯈꯟ ꯃꯤꯒꯤ ꯋꯥꯈꯟꯗꯁꯨ ꯂꯩꯕ ꯃꯥꯜꯂꯦ ꯑꯩꯒꯤ ꯑꯩꯒꯤ ꯑꯦꯛꯁꯄꯤꯔꯦꯟꯁꯅꯤꯀꯣ ꯁꯨꯃꯥꯏꯅ ꯑꯩꯅ ꯉꯁꯤ ꯑꯃ ꯇꯧꯒꯅꯤ ꯍꯥꯏꯅ ꯉꯁꯤꯁꯦ ꯑꯩ ꯁꯤ ꯄꯤꯅꯤꯡꯉꯥꯏ ꯂꯩꯑꯦ ꯑꯗꯨ ꯇꯧꯔꯅꯤꯡꯉꯥꯏ ꯂꯩꯑꯦ ꯍꯥꯏꯕꯣ ꯑꯗ ꯑꯩꯅ ꯉꯁꯤꯗꯤ ꯁꯤ ꯇꯧꯗ꯭ꯔꯗꯤ ꯌꯥꯔꯣꯏ ꯍꯥꯏꯅ ꯈꯟꯕ ꯅꯨꯃꯤꯠꯇꯨ ꯑꯗꯨꯝ ꯂꯥꯛꯁꯨ ꯂꯥꯛꯀꯅꯦꯕꯀꯣ ꯑꯗꯨꯒ ꯑꯗꯨꯝ ꯁꯛꯁꯦꯁ ꯑꯣꯏꯒꯅꯦꯕ ꯑꯩꯅ ꯂꯤꯁꯤꯡ ꯑꯃ ꯄꯤꯅꯤꯡꯉꯥꯏ ꯂꯩꯌꯣ ꯑꯣꯏꯌꯣ꯫ ꯑꯁ ꯉꯁꯤꯗꯤ ꯑꯩ ꯂꯤꯁꯤꯡ ꯑꯃ ꯄꯤꯗ꯭ꯔꯗꯤ ꯌꯥꯗꯦ ꯌꯥꯗꯦ ꯍꯥꯏꯅ ꯋꯥꯈꯟꯗ ꯍꯣꯠꯅꯀꯥꯟꯗꯗꯤꯀꯣ꯫ ꯑꯁꯨꯃꯥꯏꯅꯁꯨ ꯂꯥꯛꯑꯦꯕ ꯑꯩꯈꯣꯏꯅ ꯑꯁ ꯉꯁꯤꯗꯤ ꯌꯥꯝ
ꯂꯦꯖꯤ ꯑꯣꯏꯔꯒ ꯑꯗꯨꯃꯥꯏꯅ ꯇꯨꯝꯅꯤꯡꯕ ꯀꯔꯤꯅꯣ ꯊꯕꯛ ꯇꯧꯅꯤꯡꯗꯕ ꯐꯤꯜ ꯑꯣꯏꯔꯗꯤ ꯑꯗꯨ ꯅꯨꯃꯤꯠꯇ ꯄꯩꯁꯥꯁꯨ ꯂꯥꯛꯇꯕꯅꯦ꯫
ꯑꯗꯨ ꯅꯦꯕ
ꯎꯝ ꯑꯁꯨꯃꯥꯏꯅ ꯌꯥꯝ ꯇꯧꯋꯦ ꯑꯩꯁꯦ ꯑꯩꯁꯤ ꯄꯩꯁꯥꯗꯤ ꯄꯥꯏꯕ ꯃꯤ ꯅꯠꯇꯦ ꯑꯗꯨꯝ ꯃꯄꯥꯟꯗ ꯂꯥꯛꯄꯀꯣ ꯃꯄꯥꯟꯗ ꯂꯩꯔꯒ ꯊꯕ ꯄ ꯀꯝꯄꯅꯤꯗ ꯇꯧꯔ ꯑꯗꯨꯝ ꯂꯥꯛꯄ ꯑꯗꯨꯀꯥꯟꯗ ꯀꯔꯝꯍꯥꯏꯅ ꯍꯥꯏꯁꯤꯔ ꯑꯩꯅ ꯑ ꯑꯩ ꯅꯤꯇꯤꯒꯤ ꯑꯗꯨꯝ ꯑꯩꯒꯤ ꯈꯨꯠꯇ ꯄꯩꯁꯥ ꯊꯝꯗ꯭ꯔꯁꯨꯀꯣ ꯂꯩ ꯗꯨꯅ ꯑꯩꯅ ꯃꯤꯕꯨ ꯑꯗꯨꯝ ꯄꯤꯊꯣꯛꯈ꯭ꯔꯕ ꯉꯁꯤ ꯆꯥꯝꯃꯉꯥ ꯄꯤꯊꯣꯛꯈ꯭ꯔꯦ ꯍꯥꯏꯔꯣ ꯑꯗꯨꯝ ꯍꯌꯦꯡꯒꯨꯝꯕꯗꯤ ꯑꯗꯨꯝ ꯄꯤꯊꯣꯛꯄ ꯈꯪꯗꯕꯀꯣ ꯑꯗꯨꯝ ꯂꯥꯛꯀꯅꯤꯀꯣ ꯑꯁꯨꯃꯥꯏꯅ ꯑꯩꯁꯦ ꯌꯥꯝ ꯇꯧꯋꯦ ꯑꯩꯁꯦ ꯃꯤꯕꯨ ꯌꯥꯝ ꯄꯤꯁꯨ ꯄꯤꯒꯟꯕ ꯍꯥꯏꯕꯗꯤ ꯑꯩꯉꯣꯟꯗ ꯂꯩꯇ꯭ꯔꯁꯨ ꯂꯩꯕꯗꯨ ꯑꯗꯨꯝ ꯄꯤꯔꯒꯦꯗ ꯑꯗꯨꯝ ꯂꯥꯛꯀꯅꯤꯗ ꯍꯥꯏꯅ ꯈꯜꯂꯒ ꯑꯗꯨꯝ ꯄꯤꯊꯣꯛꯔꯦꯅꯦꯅ ꯑꯗꯨꯝ ꯂꯥꯛꯀꯅꯤ ꯑꯗꯨꯒ ꯑꯩꯈꯣꯏꯅ ꯋꯥꯅ ꯊꯕꯛ ꯇꯧꯅꯤꯡꯔꯒ ꯂꯩꯔꯗꯤꯀꯣ ꯊꯕꯛꯁꯨ ꯑꯗꯨꯝ ꯂꯩꯕꯅꯦ ꯐꯪꯅꯤꯡ ꯐꯪꯕꯁꯨ ꯑꯗꯨꯝ ꯐꯪꯕꯅꯤ
ꯊꯕꯛ ꯇꯧꯅꯤꯡꯗꯕ ꯃꯤꯁꯤꯡ ꯊꯛ ꯊꯕꯛ ꯇꯧꯅꯤꯡꯗꯕ ꯃꯤꯁꯤꯡꯒꯤꯗꯤꯒꯣ ꯊꯕꯛ ꯁꯨꯛꯂꯩ ꯂꯩꯇꯕꯅꯦ
ꯍꯣꯏ ꯑꯗꯨꯅꯦꯕ ꯃꯥꯅꯦ ꯑꯗꯨ
ꯎꯝ ꯑꯗꯨꯅꯦꯕ ꯊꯕꯛ ꯇꯧꯅꯤꯡꯕ ꯃꯤꯒꯤꯗꯤ ꯊꯕꯛ ꯌꯥꯝ ꯂꯩꯕꯅꯦ
ꯍꯣꯏ ꯑꯗꯨꯅꯦ ꯑꯩꯗꯤꯀꯣ ꯆꯤꯡꯗ ꯆꯜ ꯑꯩꯗꯤ ꯑꯩꯗꯤ ꯍꯜꯂꯛꯑꯦꯗꯅ ꯑꯗꯨꯒ ꯆꯤꯡ ꯑꯩꯒꯤ ꯄꯥꯂꯔ ꯑꯁꯤ ꯍꯪꯗ꯭ꯔꯤꯉꯩꯗ ꯑꯩ ꯆꯤꯡꯗꯁꯨ ꯆꯠꯂꯦ ꯆꯤꯡꯗ ꯆꯠꯀꯥꯟꯗ ꯗ ꯃꯨꯁꯔꯨꯝ ꯊꯤꯌꯦꯀꯣ ꯃꯨꯁꯔꯨꯝ ꯊꯤꯌꯦ ꯍꯩꯒꯨꯝꯕ ꯈꯣꯝꯕ ꯆꯠꯂꯦ ꯑꯩ ꯊꯕꯛ ꯌꯥꯝ ꯆꯠꯄꯅꯦ ꯑꯩ ꯅꯣꯏꯁꯨ ꯅꯣꯏꯕꯅꯤꯅ ꯑꯩꯅ ꯑꯗꯨꯃꯥꯏꯅ ꯖꯪꯒꯜꯒꯨꯝꯕꯗꯁꯨ ꯆꯠꯅꯤꯡꯕ ꯑꯗꯨꯒ ꯈꯔ ꯀꯥꯡꯁꯅꯨ ꯍꯥꯏꯅ ꯇꯧꯅꯤꯡꯕ ꯑꯁ ꯑꯩ ꯊꯕꯛ ꯌꯥꯝ ꯇꯧꯔꯑꯦ ꯑꯩꯁꯦ ꯑꯗꯨꯝ ꯃꯤꯅ ꯑꯩ ꯐ ꯉꯥꯛꯄꯀꯣ ꯅꯪꯁꯦ ꯃꯄꯥꯟꯗ ꯂꯩ ꯂꯩꯔꯒ ꯅꯪ ꯇꯟꯗ꯭ꯔꯣ ꯑꯗꯨꯒ ꯅꯪ ꯆꯠꯄ ꯉꯝꯒꯦꯔꯥ ꯍꯥꯏꯅꯁꯨ ꯌꯥꯝ ꯀꯣꯏꯁꯟ ꯇꯧꯕꯅꯦ ꯑꯩꯉꯣꯟꯗ ꯑꯗꯨ ꯑꯩꯅ ꯑꯩꯅ ꯉꯥꯝꯒꯅꯤ ꯍꯥꯏꯔꯗꯤ ꯉꯝꯒꯅꯤꯍꯦ ꯑꯩꯁꯨ ꯆꯠꯀꯦ ꯆꯠꯀꯦ ꯍꯥꯏꯅ ꯃꯤ ꯆꯤꯡꯗ ꯂꯩꯕꯁꯤꯡꯕꯨꯒꯣ ꯇꯤꯟꯅꯔ ꯑꯗꯨꯝ ꯆꯠꯄꯅꯦ ꯍꯦꯛ ꯈꯣꯝꯕ꯭ꯔꯒ ꯅꯣꯡꯃꯗ ꯆꯥꯃꯉꯥ ꯂꯥꯛꯄ ꯆꯥꯝꯃꯔꯤ ꯂꯥꯛꯄ ꯑꯗꯨꯃꯥꯏꯅ ꯇꯧꯔꯒꯀꯣ ꯁꯨꯃꯥꯏꯅ ꯇꯧꯔꯒꯁꯨ ꯍꯤꯡꯔꯦ ꯑꯩ
ꯋꯥꯅ ꯋꯥꯔꯁꯨ ꯑꯗꯨꯃꯥꯏꯅ ꯑꯁ ꯄꯩꯁꯥ ꯂꯥꯛꯀꯗꯕ ꯀꯩꯅꯣ ꯂꯝꯕꯤꯗꯣ ꯑꯗꯨꯝ ꯊꯤꯔꯒ ꯀꯩꯅꯣ ꯇꯧꯔꯗꯤ ꯂꯥꯛꯄꯨꯗꯤ ꯂꯥꯛꯄꯅꯤ ꯀꯩꯅꯣꯗ ꯇꯟꯕ ꯃꯤꯁꯤꯡꯅ ꯊꯕꯛ ꯁꯧ ꯁꯨꯅꯤꯡꯗꯕ ꯊꯕꯛ ꯇꯧꯅꯤꯡꯗꯕ ꯃꯤꯁꯤꯡꯒꯤꯗꯤ ꯄꯩꯁꯥ ꯁꯨꯛꯂꯥꯛ ꯂꯥꯛꯇꯕꯅꯦ ꯍꯥꯏꯗꯤ ꯋꯥꯅ ꯋꯥꯔꯁꯨ ꯄꯦꯁꯦꯟꯁ ꯈꯔ ꯂꯩꯔꯒꯀꯣ ꯋꯥꯅ ꯋꯥꯔꯁꯨ ꯈꯥꯡꯉꯒ ꯀꯩꯅꯣ ꯇꯧꯔꯗꯤ ꯄꯩꯁꯥꯗꯤ ꯂꯥꯛꯄꯅꯦꯕ
ꯍꯣꯏ ꯃꯥꯅꯤ ꯑꯁ ꯋꯥꯅ ꯇꯧꯔꯒꯗꯤ ꯄꯩꯁꯥ ꯂꯥꯛꯄꯅꯦ ꯑꯩꯈꯣꯏꯅ ꯑꯁ ꯊꯕꯛ ꯂꯩꯇꯒ ꯂꯩꯇ꯭ꯔꯒ ꯃꯤꯗꯤ ꯑꯗꯨꯝ ꯐꯝꯃꯦꯗꯅ
ꯑꯗꯨꯝ ꯑꯩꯉꯣꯟꯗꯗꯤ ꯆꯤꯡꯗ ꯆꯠꯂꯁꯨ ꯊꯕꯛ ꯌꯥꯝ ꯂꯩꯕꯅꯦ ꯑꯩꯗꯤ ꯌꯨꯝꯗꯁꯨ ꯄꯥꯛ ꯐꯝꯗꯦ ꯑꯩꯅꯀꯣ ꯑꯦꯠꯚꯣꯀꯥꯇꯣꯒꯨꯝꯕꯁꯨ ꯊꯥꯏꯌꯦ ꯑ ꯆꯨꯆꯥꯛꯀꯨꯝꯕꯁꯨ ꯊꯥꯏꯌꯦ ꯒꯥꯔꯗꯦꯟꯗꯀꯣ ꯑꯗꯨꯃꯥꯏꯅ ꯇꯧꯔꯒ ꯑꯁ ꯌꯥꯝ ꯇꯧꯔꯛꯄꯅꯤꯗ ꯑꯩ
ꯊꯕꯛ ꯌꯥꯝ ꯁꯨꯕ ꯑꯣꯏꯔꯝꯕꯅꯤꯅ ꯅꯪꯒꯤꯁꯦ ꯁꯨꯅꯤꯡꯕ ꯐꯩꯅꯦ ꯑꯗꯨꯗꯤ ꯍꯥꯏꯗꯤ ꯀꯩꯅꯣ ꯍꯥꯏꯗꯤ ꯃꯤꯁꯦ ꯑꯗꯨꯃꯥꯏꯅ ꯀꯩꯅꯣ ꯇꯧꯕ ꯂꯩꯌꯦꯕ ꯃꯣꯏꯒꯤꯁꯦ ꯍꯥꯏꯗꯤ ꯀꯩꯅꯣ ꯊꯕꯛ ꯌꯥꯝ ꯁꯨꯅꯤꯡꯕ ꯑꯗꯣ ꯊꯕꯛ ꯌꯥꯝ ꯊꯨꯅꯤꯡꯕ ꯃꯤꯒꯤꯗꯤ ꯂꯩꯇ꯭ꯔꯀꯥꯟꯗꯁꯨ ꯀꯩꯅꯣ ꯀꯩꯅꯣ ꯍꯥꯏꯗꯤ ꯀꯩ ꯍꯥꯏꯗꯣꯏꯅꯣ ꯑ ꯂꯝꯕꯤ ꯂꯩꯕꯅꯦꯕ ꯄꯩꯁꯥ ꯂꯥꯛꯀꯗꯕꯁꯦ ꯊꯕꯛ ꯁꯨꯕꯗꯤ ꯍꯥꯏꯗꯤ ꯁꯨꯕ ꯃꯇꯝꯗꯗꯤ ꯂꯥꯛ ꯁꯨ ꯂꯥꯛꯇ꯭ꯔꯁꯨ ꯍꯥꯏꯗꯤ ꯐ꯭ꯌꯨꯆꯔꯗ ꯑꯃꯨꯛ ꯂꯥꯛꯀꯅꯦꯕ ꯍꯥꯏꯗꯤ ꯀꯩꯅꯣ ꯊꯕꯛ ꯁꯨꯅꯤꯡꯕ ꯃꯤꯁꯤꯡꯒꯤꯗꯤ
ꯃꯅꯦ
ꯁꯨꯗꯅ ꯑꯗꯨꯝ ꯀꯩꯅꯣ ꯌꯨꯝꯗ ꯑꯗꯨꯝ ꯂꯩꯔꯒ ꯄꯩꯁꯥ ꯂꯩꯇꯦ ꯂꯩꯇꯦ ꯍꯥꯏꯔꯗꯤ ꯀꯩꯅꯣ ꯃꯥꯒꯤ ꯁꯣꯏꯔꯦꯕ ꯑꯩꯈꯣꯏꯗꯤ ꯊꯕꯛ ꯁꯨꯔꯒ ꯀꯩꯅꯣ ꯍꯣꯏ ꯑꯩꯈꯣꯏ ꯀꯩꯅꯣ ꯄꯩꯁꯥ ꯂꯩꯇ꯭ꯔꯗꯤ ꯋꯥꯅ ꯋꯥꯔꯁꯨ ꯑꯩꯈꯣꯏꯗꯣ ꯄꯩꯁꯥ ꯂꯥꯛꯅꯕ ꯀꯩꯅꯣ ꯊꯕꯛ ꯁꯨꯒꯗꯕꯅꯦꯕ ꯍꯥꯏꯗꯤ ꯑꯩꯈꯣꯏꯒꯤ ꯀꯩꯅꯣ ꯈꯪ ꯈꯪꯕ ꯀꯩꯅꯣ ꯊꯕꯛꯇꯣ ꯊꯤꯔꯒ ꯇꯧ ꯑꯁꯤ ꯇꯧꯕ ꯌꯥꯏ ꯀꯩ ꯀꯩꯅꯣ ꯇꯧꯔꯒ ꯀꯩꯅꯣ ꯊꯤꯔꯒ ꯀꯩꯅꯣ ꯄꯩꯁꯥꯗꯣ ꯂꯥꯛꯅꯕ ꯂꯝꯕꯤꯗꯣ ꯊꯤꯔꯒ ꯑꯩꯈꯣꯏꯁꯨ ꯊꯕꯛ ꯁꯨꯒꯗꯕꯅꯦꯕ ꯄꯩꯁꯥ ꯂꯩꯇ꯭ꯔꯗꯤ ꯂꯩꯇꯦꯅ ꯑꯗꯨꯝ ꯌꯨꯝꯗ ꯑꯗꯨꯝ ꯂꯩꯔꯒꯗꯤ ꯀꯃꯥꯏꯅ ꯂꯥꯛꯇꯣꯏꯅꯣꯕ ꯄꯩꯁꯥꯁꯦ
ꯍꯣꯏ ꯃꯥꯅꯦ ꯑꯦꯛ꯫ ꯑꯁ ꯑꯩꯗꯤ ꯅꯣꯡꯃ ꯐꯝꯒꯔꯕꯁꯦ ꯑꯗꯨꯝ ꯄꯥꯝꯃꯤꯅꯦ ꯃꯥꯅꯦ ꯃꯁꯥꯅ ꯊꯤꯒꯗꯧꯅꯦ ꯃꯁꯥꯒꯤ ꯊꯕꯛꯁꯦꯀꯣ
ꯍꯣꯏ ꯑꯗꯨꯗꯅꯦꯕ ꯑꯗꯨ ꯀꯩꯩꯅꯣꯗ꯫ ꯑꯩꯈꯣꯏꯁꯤꯁꯨ ꯑꯩꯈꯣꯏ ꯀꯩꯅꯣ ꯑꯩꯈꯣꯏ ꯈꯨꯨꯜꯗꯁꯨ ꯑꯗꯨꯒꯨꯝꯕ ꯃꯤ ꯑꯃ ꯂꯩꯌꯦꯕ ꯃꯣꯏꯁꯦ ꯃꯄꯥꯟꯗ ꯆꯠꯂꯒ ꯃꯥꯖꯦ ꯃꯄꯥꯟꯗ ꯆꯠꯂꯒ ꯀꯩ ꯀꯩꯅꯣ ꯑꯗꯨꯝ ꯀꯩꯅꯣ ꯃꯥꯒꯤ ꯀꯩꯅꯣ ꯇꯧꯔꯒ ꯃꯥꯒꯤ ꯑ ꯄ꯭ꯔꯣꯐꯦꯁꯅꯦꯜꯗꯣ
ꯎꯝ꯫
ꯑꯥꯗ ꯇꯧꯔꯒ ꯀꯩꯅꯣ ꯆꯍꯤ ꯃꯔꯤ ꯃꯉꯥ ꯑꯃ ꯇꯧꯔꯦ ꯑꯗꯨ ꯇꯧꯔꯒ ꯑꯃꯨꯛ ꯀꯩꯅꯣ ꯌꯨꯝꯗ ꯑꯃꯨꯛ ꯍꯜꯂꯛꯑꯦ ꯌꯨꯝꯗ ꯑꯃꯨꯛ ꯍꯜꯂꯛ꯫ ꯀꯥꯟꯗ ꯃꯣꯏ ꯃꯥꯒꯤꯁꯦ ꯃꯥꯒꯤ ꯀꯩꯅꯣ ꯁꯇꯣꯔꯒꯨꯝꯕ ꯀꯩꯅꯣ ꯑꯗꯨꯒꯨꯝꯕ ꯀꯩ